ꯍꯣꯏ ꯇꯥꯏ ꯇꯨꯝꯔꯕꯣ
ꯇꯨꯝꯗ꯭ꯔꯤꯌꯦ
ꯂꯣꯏꯔꯦ ꯉꯁꯤ ꯐꯣꯟ ꯑꯁ ꯑꯩꯗꯤ ꯇꯨꯝꯗ꯭ꯔꯤ ꯑꯗꯨꯕꯨ ꯐꯃꯨꯡꯗ ꯂꯩꯔꯦ
ꯑ
ꯉꯁꯤꯒꯤ ꯀꯔꯤ ꯀꯔꯤ ꯆꯥꯕꯤꯈ꯭ꯔꯦ ꯀꯔꯤ ꯀꯔꯤ ꯊꯕꯛ ꯆꯠꯄꯤꯈ꯭ꯔꯦ
ꯉꯁꯤ ꯑꯩꯒꯤ ꯊꯕꯛ ꯆꯠꯂꯦ
ꯅꯪꯒꯤ ꯊꯥꯕꯛ ꯃꯐꯝꯟꯗ ꯑꯃꯨꯛ ꯆꯠꯂꯦ
ꯎꯝ ꯆꯠꯂꯒ ꯉꯁꯤꯗꯤ ꯈꯤꯇꯪ ꯋꯥꯔꯦ ꯃꯤ ꯌꯥꯝ ꯂꯥꯛꯕꯒꯤ
ꯎꯝ ꯃꯤ ꯌꯥꯝ ꯂꯥꯛꯄꯗꯤ ꯁꯛ
ꯃꯁꯛ ꯐꯖꯕ ꯃꯁꯛ ꯊꯤꯕ ꯀꯔꯤ ꯀꯔꯥ ꯂꯣꯏ ꯁꯨꯔꯝꯒꯅꯤꯅꯦ ꯑꯗꯨꯗꯤ ꯉꯁꯤꯒꯤꯗꯤ
ꯎꯝ
ꯅꯨꯡꯉꯥꯏꯔꯝꯒꯅꯤꯗ ꯅꯣꯏ ꯅꯣꯏꯒꯤ ꯊꯕꯛꯁꯦ,
ꯑꯁ ꯅꯨꯡꯉꯥꯏꯕꯗꯤ ꯅꯨꯡꯉꯥꯏꯌꯦ ꯑꯗꯣ, ꯃꯤ ꯌꯥꯝ ꯂꯥꯛꯅꯗꯤ
ꯍꯣꯏꯅꯦ ꯑꯗꯨꯒꯨꯝꯕ ꯊꯕꯛꯇꯣ ꯌꯥꯝ ꯐꯩꯌꯦ ꯑꯗꯨꯒ ꯀꯁꯇꯃꯔ ꯅꯠꯇ꯭ꯔꯒꯅ ꯃꯤ ꯊꯕꯛ ꯀ ꯅꯣꯏꯅ ꯑꯃꯨꯛ ꯂꯧꯅꯤꯡꯉꯦ ꯍꯥꯏꯔꯗꯤ ꯃꯤ ꯋꯥꯠꯂꯦ ꯍꯥꯏꯔꯗꯤ ꯅꯪꯅ ꯑꯃꯃꯨꯛ ꯁꯦꯝꯒꯗꯕꯅꯦ ꯃꯤ ꯑꯃꯕꯨ ꯃꯤ ꯑꯃꯕꯨꯀꯣ ꯈꯪꯅꯕ ꯈꯨꯟꯒꯤ ꯃꯤ ꯀꯅꯥ ꯀꯅꯥꯒꯤꯔ ꯀꯣ ꯑꯩꯈꯣꯏ ꯈꯨꯨꯟꯒꯤꯔꯥ ꯅꯣꯏ ꯈꯨꯨꯟꯒꯤꯔ ꯍꯥꯟꯅ ꯑꯦꯗꯚꯥꯟꯇꯦꯖ ꯄꯤꯅꯤꯉꯥꯏ ꯅꯪ ꯁꯦꯝꯃꯣ꯫ ꯈꯪꯕ꯭ꯔꯥ ꯑꯗꯨ ꯑꯣꯏꯔꯗꯤ ꯀꯅꯥ ꯀꯅꯥꯒꯨꯝꯕ ꯐ꯭ꯔꯤ ꯂꯩꯕꯈꯣꯏꯗꯤ ꯑꯇꯣꯞꯄ ꯃꯤ ꯄꯤꯕ ꯁꯔꯨꯛꯄꯨꯗꯤ ꯃꯤ ꯊꯕꯛ ꯁꯨꯅꯤꯡꯔꯒ ꯀꯔꯤ ꯇꯧꯔꯒ ꯂꯩꯔꯁꯨ ꯈꯪꯗꯕꯩꯀꯣ ꯌꯥꯝ ꯐ꯭ꯔꯤꯗ ꯂꯩꯕꯅꯦꯕꯀꯣ ꯑꯗꯣ ꯅꯪ ꯍꯥꯏꯐꯦꯠ ꯍꯥꯏꯐꯦꯠ ꯍꯪꯉꯒ, ꯆꯥꯟꯁ ꯂꯩꯔꯗꯤ ꯅꯪ ꯍꯪꯉꯣ ꯑꯗꯨꯒ ꯑꯣꯞꯄꯣꯔꯆꯨꯅꯤꯇꯤꯗꯣ ꯅꯣꯏ ꯈꯨꯟꯒꯤ ꯑꯉꯥꯡꯁꯤꯡꯗ ꯀꯅꯥꯗ ꯄꯤꯌꯣ ꯑꯗꯨ ꯑꯣꯏꯔꯗꯤ ꯌꯥꯝ ꯐꯒꯅꯤ꯫ ꯍꯟꯗꯛꯇꯤ ꯚꯦꯀꯦꯟꯁꯤ ꯂꯩꯇ꯭ꯔꯣ?
ꯚꯦꯀꯦꯟꯁꯤ ꯍꯥꯏꯕ,
ꯎꯝ
ꯈꯪꯗꯦ ꯑꯁꯤ ꯊꯥꯗ, ꯏꯃꯥꯟꯅꯕꯤ ꯑꯩꯒ ꯇꯧꯃꯤꯟꯅꯥꯕꯗꯣ꯫ ꯃꯥ ꯇꯣꯛꯂꯒꯦ ꯍꯥꯏꯕ, ꯑꯗꯨꯗꯤ ꯑꯃ ꯂꯩꯒꯅꯤ꯫
ꯑꯣ ꯑꯗꯣ ꯀꯧꯕꯁꯦ ꯅꯨꯄ ꯕꯨꯁꯨ ꯀꯧꯕ꯭ꯔꯥ ꯅꯨꯄꯤ ꯅꯨꯄꯤ ꯈꯠꯇꯔꯣ ꯀꯧꯔꯤꯁꯦ
ꯅꯨꯄꯥꯁꯨ ꯀꯧꯕꯗꯤ ꯀꯧꯋꯦ
ꯑꯣ
ꯅꯨꯄꯥ ꯑꯃꯁꯨ ꯂꯩꯌꯦ꯫
ꯂꯩꯌꯦ, ꯑꯣ ꯑꯗꯨꯗꯤ ꯑꯗꯣ ꯍꯧꯖꯤꯛ ꯅꯨꯄꯤ ꯆꯠꯂꯗꯤ ꯑꯃꯨꯛ ꯅꯨꯄꯤ ꯑꯃ ꯑꯃꯨꯛ ꯀꯧꯔꯅꯤꯅꯦ꯫ ꯅꯨꯄꯥ ꯀꯧꯔꯨꯔꯣꯏꯅꯦ ꯀꯣ
ꯅꯨꯄꯤ ꯅꯨꯄꯤꯗꯤ ꯈꯤꯇꯪ ꯐꯩꯌꯦ ꯊꯕꯛ ꯁꯨ꯫
ꯀꯗꯥꯏꯗꯒꯤ ꯐꯔꯛꯄꯅꯣꯅꯦ꯫ ꯉꯥꯏꯈꯣ ꯉꯥꯏꯈꯣ ꯍꯧꯖꯤꯛ ꯉꯥꯏꯈꯣ ꯅꯪ ꯍꯧꯖꯤꯛ ꯅꯨꯄꯤꯅ ꯐꯩ ꯍꯥꯏꯕꯗꯣ ꯀꯗꯥꯏꯗꯒꯤ ꯐꯔꯛꯄꯅꯣꯕ ꯐꯖꯅ ꯍꯥꯏꯌꯣ ꯁꯦꯡ ꯒ꯭ꯌꯥꯟ ꯇꯥꯅ ꯇꯥꯕꯤꯒꯦꯁꯦ
ꯈꯪꯅꯤꯡꯉꯦꯍꯦ ꯀꯗꯥꯏꯗꯒꯤ ꯐꯔꯛꯄꯅꯣ
ꯎ ꯅꯨꯄꯥ ꯅꯨꯄꯥ ꯂꯩꯔꯤ ꯅꯨꯄꯥꯕꯨꯕ ꯋꯥ ꯁꯤꯠꯂꯣ ꯍꯥꯏꯔ ꯀꯥꯟꯗ ꯅꯣꯏ ꯁꯤꯠꯒꯗꯣꯏꯔꯣ꯫
ꯁꯤꯠꯇ꯭ꯔꯗꯤ ꯄꯩꯁꯥ ꯇꯥꯥꯟꯕꯕꯨ ꯁꯤ ꯊꯕꯛ ꯁꯤ ꯊꯕꯛ ꯀꯣꯟ ꯐꯦꯡꯕ ꯀꯔꯤ ꯇꯧꯕ,
ꯈꯟꯒꯗ꯭ꯔꯣ ꯄꯩꯁꯥ ꯐꯪꯉ ꯂꯣꯏꯔꯦ꯫
ꯅꯨꯄꯥꯗꯤ ꯊꯥꯖꯗꯦ
ꯅꯨꯄꯥ ꯑꯃꯈꯛꯇ ꯊꯥꯖꯗꯕꯗꯣ ꯅꯨꯄꯥ ꯃꯌꯥꯝꯗꯨꯗ ꯊꯥꯖꯗꯦ ꯍꯥꯏꯕꯗꯤ ꯅꯪ ꯂꯥꯟꯒꯅꯤꯀꯣ
ꯑꯩꯈꯣꯏ ꯈꯨꯟꯗꯗꯤ ꯑꯁꯤꯒꯨꯝꯕꯁꯦ ꯇꯧꯅꯤꯡꯉꯗꯤ ꯂꯩꯔꯔꯣꯏ
ꯈꯪꯗꯦ ꯑꯗꯨ ꯑꯣꯏꯔꯁꯨ ꯅꯪ ꯍꯪꯕꯗꯤ ꯌꯥꯏꯌꯦꯅ ꯀꯅꯥꯒꯨꯝꯕ ꯁꯨꯅꯤꯡꯕ ꯂꯩꯔꯗꯤ
ꯎꯝ ꯌꯥꯕꯨꯗꯤ ꯌꯥꯏꯌꯦ
ꯎꯝ ꯌꯥꯕꯗꯣ ꯁꯦꯝꯃꯣ ꯁꯦꯝꯃꯒ ꯑꯍꯥꯎ ꯑꯍꯥꯎꯕꯗꯣ ꯊꯥꯔꯛꯑꯣ
ꯅꯣꯏꯁꯨ ꯅꯨꯃꯤꯠ ꯑꯃ ꯂꯥꯛꯑꯣꯅ
ꯂꯥꯛꯅꯤꯡꯉꯥꯏ ꯅꯪꯅ ꯀꯧꯗꯦ ꯂꯥꯛꯑꯣꯁꯨ ꯍꯥꯏꯗꯦ ꯅꯪ ꯂꯩꯁꯨ ꯈꯪꯗꯦ ꯍꯣꯏꯅꯦ ꯅꯪ ꯂꯩꯁꯨ ꯈꯪꯗꯦ ꯀꯅꯥ ꯈꯪꯅꯤ ꯑꯗꯨꯗ ꯅꯪ ꯂꯩ ꯍꯥꯏꯕꯗꯣ ꯍꯣꯏ ꯅꯣꯡꯃꯗꯤ ꯂꯥꯛꯀꯦ ꯑꯗꯣ ꯅꯪ ꯀꯔꯤ ꯄꯤꯔꯒꯦ ꯍꯥꯏꯕ꯭ꯔꯣ
ꯄꯤꯗ꯭ꯔꯁꯨ ꯑꯗꯨꯝ ꯂꯥꯛꯑꯣ ꯍꯥꯏꯕꯤ
ꯑꯥ ꯅꯠꯇꯦ ꯂꯥꯛꯀꯦꯕꯀꯣ ꯂꯥꯞꯄꯕꯨꯗꯤ ꯑꯗꯣ ꯅꯪ ꯀꯔꯤ ꯄꯤꯖꯒꯦ ꯍꯥꯏꯕ꯭ꯔꯥ ꯉꯥꯏꯈꯣ ꯅꯣꯏꯗ ꯅꯣꯏꯗ ꯀꯔꯤ ꯀꯧꯕ꯭ꯔꯥ ꯑ ꯑꯩ ꯀꯧꯔꯤꯅꯦ ꯀꯧꯔꯦ ꯀꯧꯔꯦ ꯀꯧꯔꯦ ꯀꯨꯏꯔ ꯀꯨꯏꯔ ꯑ ꯉꯥꯄ꯭ꯔꯨꯝ ꯅꯠꯇꯦ ꯅꯠꯇꯦ ꯁꯤꯐꯨꯠꯒꯤ ꯑꯃꯗꯣ ꯑ ꯑꯣ ꯄ꯭ꯔꯣꯟꯗꯣ
ꯎꯝ
ꯑꯗꯣ ꯂꯩꯕ꯭ꯔꯣ
ꯂꯩꯌꯦ ꯂꯩꯌꯦ
ꯑꯗꯣ ꯑꯆꯧꯕ ꯂꯩꯕ꯭ꯔꯥ ꯀꯃꯥꯏꯅ ꯄꯤꯛꯄ꯭ꯔꯣ
ꯥꯑꯆꯧꯕꯗꯤ ꯂꯩꯇꯦ ꯈꯤꯇꯪ ꯄꯤꯛꯄ
ꯑꯌꯥ ꯄꯦꯁꯥ ꯀꯌꯥ ꯄꯤꯕ꯭ꯔꯣ ꯄꯤꯁꯇꯔꯣ ꯄ꯭ꯂꯦꯠꯇꯔꯣ ꯅꯣꯏ ꯅꯣꯏ ꯄꯤꯕꯗꯤ
ꯁꯚꯦꯟ
ꯄꯤꯁ ꯁꯚꯦꯟꯗ ꯂꯨꯄꯥ ꯀꯌꯥꯅꯣ
ꯄꯤꯁ ꯁꯚꯦꯟꯗ ꯐꯣꯔ ꯐꯤꯐꯇꯤ ꯑꯣꯏꯔꯝꯃꯅꯤ
ꯂꯣꯏꯔꯦꯍꯦ ꯁꯤꯗꯤ ꯀꯅꯥ ꯆꯥꯕ ꯉꯝꯒꯅꯤ
ꯁꯤ ꯐꯨꯠꯗꯤ ꯑꯁꯨꯃꯥꯏꯟ ꯇꯧꯋꯦ
ꯁꯤ ꯉꯁꯤ ꯑꯩꯈꯣꯏ ꯁꯤ ꯄꯨꯠ ꯆꯥꯏꯌꯦ
ꯀꯥꯏꯗ ꯑꯣ
ꯑꯗꯨꯒ ꯄꯤꯁ ꯑꯍꯨꯝꯗ ꯑꯥ ꯇꯨ ꯍꯟꯗ꯭ꯔꯦꯗ ꯍꯥꯏꯌꯦ ꯑꯗꯨꯁꯨ ꯌꯥꯝ ꯆꯥꯎꯕ ꯍꯧꯖꯤꯛ ꯅꯪꯒꯤꯗꯨꯗꯤ ꯍꯥꯥꯐ ꯐꯥꯎ ꯌꯧꯗꯦ ꯅꯪ ꯈꯨꯍꯏꯗꯨꯗꯤ ꯍꯧꯖꯤꯛ ꯑꯄꯤꯛꯄꯗꯒꯤ ꯈꯔ ꯆꯥꯎꯕꯒꯤ ꯁꯥꯏꯖꯇꯅꯦꯕꯀꯣ ꯅꯪ ꯍꯥꯏꯔꯤꯗꯣ ꯍꯧꯖꯤꯛ ꯑꯩꯈꯣꯏꯅ ꯀꯁꯤ ꯆꯥꯕꯗꯤ ꯑꯁ ꯌꯥꯝ ꯆꯧꯋꯦꯍꯦ ꯎꯝ ꯑꯗꯨ ꯆꯥꯕ ꯃꯑꯣꯡꯗꯣ ꯈꯪꯗꯕ ꯑꯩꯈꯣꯏꯅ ꯄꯨꯂꯞ ꯆꯥꯒꯗꯕꯩꯔꯥ ꯃꯅꯨꯡ ꯈꯇ ꯆꯥꯕꯥ ꯒ꯭ꯌꯥꯟ ꯃꯥꯟ ꯇꯥꯗꯦ ꯆꯥꯔꯕꯨꯗꯤ ꯆꯥꯒꯕꯤꯈ꯭ꯔꯦ
ꯅꯣꯏꯁꯤꯗꯤ
ꯀꯃꯥꯏ ꯆꯕꯔꯅꯦ ꯑꯗꯈꯣ ꯍꯣꯏꯅꯦ ꯄꯨꯂꯞ ꯆꯥꯕ꯭ꯔꯣ ꯅꯠꯇ꯭ꯔꯒꯅ ꯀꯣꯕꯔ ꯂꯧꯊꯣꯛꯂꯒ ꯆꯥꯕ꯭ꯔꯣ
ꯄꯨꯔꯥ ꯆꯥꯕꯅꯦ
ꯑ
ꯄꯨꯂꯞ ꯆꯥꯕꯅꯦꯕ
ꯑꯁ ꯑꯩꯈꯣꯏꯗꯤ ꯇꯪꯈꯥꯏ ꯆꯥꯏ ꯇꯪꯈꯥꯏ ꯆꯥꯏꯗꯅ ꯃꯤ ꯃꯤꯁꯨ ꯌꯥꯝ ꯂꯩꯕꯀꯣ ꯑꯗꯣ ꯆꯥꯕ ꯃꯑꯣꯟ ꯀꯩ ꯈꯪꯗꯕ
ꯑꯣꯝ
ꯑꯗꯨꯒꯤ ꯑꯁ ꯃꯤꯒꯤ ꯃꯑ‌ꯣꯡ ꯀꯪꯗꯕꯒꯤ ꯆꯥꯕ ꯃꯉꯥꯡꯗ ꯑꯩꯈꯣꯏꯒꯤ ꯑꯩꯈꯣꯏꯗꯤ ꯃꯄꯥꯟꯒꯤ ꯀꯣꯛꯄ ꯆꯤꯡꯗꯦꯜ ꯑꯣꯏꯅꯗ ꯊꯣꯛꯑꯒ ꯃꯅꯨꯡꯒꯤ ꯈꯤꯇꯪ ꯆꯥꯔꯒ ꯑꯦꯁ
ꯅꯨꯡꯀꯥꯏꯗ ꯆꯥꯎꯑ ꯑꯩ ꯂꯩꯕ ꯃꯐꯝꯗꯨꯔ ꯑꯗꯣ ꯅꯣꯏ ꯈꯨꯟꯗꯨꯔꯥ
ꯅꯠꯇꯦ ꯅꯠꯇꯦ ꯃꯐꯝ ꯑꯃꯗ
ꯎꯝ
ꯑꯗꯨ ꯆꯥꯕ ꯑꯗꯣ ꯐꯪꯗꯣꯏꯅꯤ ꯑꯦ ꯇꯦꯁꯨ ꯒ꯭ꯌꯥꯟ ꯇꯥꯗꯦꯅ ꯑꯩꯗꯤ
ꯎꯝ
ꯑꯗꯣ ꯅꯠꯇꯦ ꯅꯣꯏꯅ ꯄꯤꯕꯗꯤ ꯀꯥꯔꯤꯔ ꯃꯍꯤ ꯑꯣꯏꯔꯁꯨ ꯌꯥꯎꯕ꯭ꯔꯥ ꯅꯠꯇ꯭ꯔꯒ ꯀꯃꯥꯏꯅ ꯇꯧꯕ
ꯃꯍꯤ ꯇꯧꯕꯁꯨ ꯌꯥꯏ ꯃꯍꯤ ꯇꯧꯗ꯭ꯔꯁꯨ ꯌꯥꯏ
ꯑꯩꯈꯣꯏ ꯉꯁꯤ ꯆꯥꯕꯗꯤ ꯃꯍꯤ ꯄꯤꯗꯦ ꯑꯗꯣ ꯗ꯭ꯔꯥꯏꯁꯨ ꯑꯣꯏꯌꯦ ꯑꯗꯨꯒ ꯆꯠꯇꯅꯤ ꯑꯃꯒꯀꯣ ꯄꯤꯔꯒ ꯆꯥꯕ
ꯑ‌ꯩꯅ ꯅꯣꯏꯅ ꯑꯣꯗꯔ ꯇꯧꯕ ꯀꯥꯟꯗ ꯅꯣꯏꯅꯤ ꯀꯥꯏꯗꯧꯍꯗ꯭ꯔꯥꯏ ꯇꯧꯔꯒ ꯄꯤꯔꯨꯁ ꯅꯣꯏꯅ ꯒ꯭ꯔꯦꯚꯤ ꯇꯧꯔꯒ ꯄꯤꯑꯣ ꯍꯥꯏꯔꯗꯤ ꯄꯤꯕꯅꯤ
ꯑꯣ ꯑꯗꯣ ꯔꯦꯁꯇꯨꯔꯦꯟ ꯌꯥꯝ ꯆꯪꯗꯕꯒꯤ ꯈꯪꯗ꯭ꯔꯦ ꯀꯅꯥꯕꯨ ꯇꯥꯏꯁꯤꯜꯂꯅꯤ
ꯑꯩꯅ ꯁꯣꯏꯕꯅꯤ ꯀꯅꯥꯅ ꯁꯣꯏꯕꯤꯒꯅꯤ ꯑꯩꯅ ꯁꯣꯢꯄ ꯉꯇꯅꯤ
ꯄꯥꯏ ꯂꯩꯇꯦ
ꯁꯤ ꯐꯨꯠꯇꯗꯤ ꯑꯩꯗꯤ ꯑꯣꯛꯇꯣꯄꯁ ꯌꯥꯝ ꯄꯥꯝꯃꯦ
ꯑꯣꯛꯇꯣꯄꯁꯦ ꯆꯥꯕꯗꯤ ꯑ‌ꯣꯏ ꯋꯥꯟꯁ ꯆꯥꯅꯗꯤ ꯈꯔ ꯈꯥꯎꯋꯦ ꯑꯗꯨ ꯌꯥꯝ ꯆꯥꯕ ꯍꯥꯏꯁꯤꯔꯥ ꯑꯗꯨ ꯄ꯭ꯂꯦꯠ ꯑꯃꯐꯥꯎ ꯆꯥꯄ ꯉꯝꯗꯦꯗ ꯑꯗꯨ ꯍꯦꯛ ꯆꯥꯔꯗꯤꯛ ꯉꯥꯏꯈꯣ ꯑꯣ ꯄ꯭ꯂꯦꯠ ꯑꯃ ꯆꯥꯅꯤꯉꯥꯏ ꯍꯣꯠꯅꯕꯗꯀꯣ ꯀꯩꯅꯣ ꯅꯤꯡꯁꯤꯡꯕ ꯆꯥꯕꯗꯣ ꯆꯥꯕ ꯃꯑꯣꯡꯗꯣ ꯇꯦꯁꯇꯣ ꯀꯩꯅꯣ ꯇꯧꯕꯒꯤ ꯑꯁ ꯆꯥꯕ ꯉꯝꯗꯦ ꯆꯥꯕꯁꯨ ꯂꯩꯇꯦ ꯑꯗꯨ ꯁꯤ ꯐꯨꯗꯀꯨꯝꯕ ꯑꯗꯨꯒꯨꯝꯕꯁꯦ ꯅꯣꯏꯅ ꯌꯣꯜꯂꯤꯁꯦ ꯑꯩꯈꯣꯏ ꯍꯛꯆꯥꯡꯅ ꯐꯩ ꯐꯠꯇꯦ ꯍꯥꯏꯕꯁꯤꯅ ꯈꯪꯕ꯭ꯔꯥ ꯐꯔ ꯐꯔꯝꯃꯣꯏꯗꯀꯣ
ꯎꯝ
ꯅꯪꯒꯤ ꯋꯥꯈꯜꯁꯨ ꯑꯗꯨꯃꯥꯏꯅ ꯂꯩꯕ꯭ꯔꯥ ꯑꯩꯒꯤ ꯋꯥꯈꯜꯗꯤ ꯁꯤ ꯐꯨꯠꯀꯨꯝꯕ ꯁꯤꯒꯨꯝꯕꯁꯦ ꯆꯥꯕꯁꯦ ꯑꯩꯈꯣꯏ ꯏꯁꯥꯗ ꯌꯥꯝ ꯀꯥꯟꯅꯕ ꯂꯩꯔꯝ ꯃꯣꯏꯗ
ꯎꯝ ꯁꯨ ꯍꯥꯕꯕꯨꯗꯍꯥꯎꯅ
ꯑꯥ ꯑꯗꯨꯗꯤ ꯀꯔꯤꯒꯤꯔꯥ ꯅꯪꯒꯤꯑ‌ꯣꯗꯔ ꯂꯩꯕꯗꯣ
ꯎꯝ
ꯑꯗꯨꯗꯤ ꯀꯔꯤꯒꯤꯅꯣ ꯅꯪ ꯐꯝꯂꯒ ꯑꯗꯨꯗ ꯌꯣꯜꯂꯒ ꯃꯤ ꯎ ꯄꯤꯊꯔꯒ ꯄꯤꯛꯊꯛꯔꯒ
ꯑꯁ ꯑꯩꯗꯤ ꯃꯄꯨ ꯅꯠꯇꯦꯅ
ꯑꯗꯨ ꯑꯣꯏꯔꯁꯨ ꯅꯪ ꯄꯥ ꯄꯨꯔꯤꯀꯣ
ꯑꯩꯅ ꯅꯠꯇꯦ ꯃꯄꯨꯅ ꯌꯣꯅꯣ ꯍꯥꯏꯔ ꯀꯥꯟꯗ ꯑꯩꯗꯤ ꯇꯧꯕꯅꯦ
ꯀꯧꯏꯅꯤ ꯑꯗꯨꯕꯨꯗꯤ ꯆꯨꯝꯃꯤꯅꯤ ꯅꯣꯏ ꯂꯣꯏꯅꯃꯛ ꯄꯨꯅꯤ ꯅꯣꯏ ꯂꯥꯁꯇꯇꯥꯗꯤ ꯀ ꯑꯣꯏꯀꯣ
ꯑꯩꯅ ꯄꯤꯖ ꯑꯩ ꯑꯩꯅ ꯄꯤꯖꯈꯤꯕꯗꯨ ꯌꯥꯝ ꯁꯣꯏꯔꯦ ꯍꯥꯏꯅ ꯑꯃꯨꯛ ꯐꯥꯁꯇꯤꯡ ꯂꯧꯒꯅꯤꯀꯣ
ꯎꯝ
ꯑꯗꯣ ꯃꯄꯥꯟꯗꯁꯨ ꯅꯠꯇ꯭ꯔꯒꯅ ꯑꯗꯨꯗ ꯅꯠꯇ꯭ꯔꯁꯨ ꯑꯇꯣꯞ ꯑꯇꯣꯞꯄꯁꯨ ꯆꯠꯄ ꯌꯥꯏꯅ ꯂꯥꯏ ꯂꯩꯔꯗꯤ ꯂꯥꯏ ꯂꯩꯕ꯭ꯔꯣ
ꯗꯦ ꯑꯩꯗꯤ ꯑꯩꯒꯤ ꯈꯨꯅ ꯂꯩꯅꯤꯡꯉꯦ
ꯃꯔꯝꯗꯤ
ꯃꯔꯝꯗꯤ ꯀꯩꯁꯨ ꯇꯧꯗꯦ
ꯑꯁ ꯑꯩ ꯃꯔꯝ ꯈꯪꯅꯤꯡꯉ‌ꯦ ꯅꯪꯒꯤ ꯈꯨꯍꯥꯏꯗꯣ ꯀꯩꯅꯣꯝꯃ ꯇꯧꯏꯅꯦ
ꯃꯔꯝꯗꯤ ꯂꯩꯇꯦ
ꯂꯩꯇ꯭ꯔꯒꯅ ꯀꯃꯥꯏ ꯃꯄꯥꯟ ꯊꯣꯛꯅꯤꯡꯗꯦ ꯈꯨꯟꯗ ꯂꯩꯅꯤꯡꯉꯦ ꯑꯗꯨꯒ ꯀꯔꯤ ꯀꯔꯤ ꯏꯁ ꯈꯪꯉꯤ ꯃꯈꯁꯨ
ꯈꯪꯉꯤ ꯍꯥꯏꯕ
ꯍꯣꯏ ꯈꯪꯈ꯭ꯔꯗꯤ ꯏꯁꯄꯥꯏꯗꯤ ꯀꯩꯅꯣ ꯑꯩꯗꯤ
ꯅꯣꯛꯅꯤꯡꯉꯦꯍꯦ ꯃꯔꯝ ꯂꯩꯇꯦ ꯈꯨꯟꯗ ꯂꯩꯕ ꯌꯥꯝ ꯅꯨꯡꯉꯥꯏ ꯑꯗꯨꯅꯦ
ꯈꯨꯟꯗ ꯂꯩꯕꯕꯨ ꯀꯔꯤ ꯅꯨꯡꯉꯥꯏꯕ ꯂꯩꯕ꯭ꯔꯥꯅꯦ ꯌꯥꯝ ꯋꯥꯕꯅꯦ ꯈꯨꯟꯗ ꯂꯩꯕꯁꯦ
ꯑ ꯏꯁꯁ ꯀꯃꯥꯏ ꯅꯨꯡꯉꯥꯏꯕ ꯃꯤꯁꯨ ꯂꯩꯇꯦ ꯅꯣꯏ ꯂꯧ ꯃꯤ ꯂꯩꯇ‌ꯦ ꯀꯅꯥ ꯂꯩꯕ꯭ꯔꯥꯅꯦ ꯈꯨꯟꯗꯕꯣ
ꯃꯤ ꯌꯥꯝ ꯂꯥꯛꯑꯦ ꯅꯪꯅ ꯎꯗꯕꯒꯤꯅꯤ
ꯉꯥꯏꯈꯣ ꯍꯧꯖꯤꯛ ꯈꯨꯟꯗ ꯂꯩꯕ ꯅꯨꯡꯉꯥꯏꯕꯒꯤ ꯃꯇꯝ ꯅꯠꯇꯦ ꯁꯤꯖꯟ ꯅꯠꯇꯦ ꯑꯗꯨꯒꯤꯅꯦ ꯅꯪꯁꯨ ꯆꯠꯂꯤꯗꯣ
ꯅꯨꯡꯉꯥꯏꯌꯦ ꯅꯨꯡꯉꯥꯏꯌꯦ ꯑꯩꯗꯤ ꯂꯩꯅꯤꯡꯉꯦ
ꯑꯗꯨꯗꯤ ꯌꯨꯝ ꯄꯥꯟꯂ‌ꯣ
ꯌꯨꯝ ꯄꯥꯅꯤꯡꯉꯥꯏ ꯅꯨꯄꯥ ꯂꯩꯇꯦ
ꯍꯥꯏꯕꯤꯒꯦꯅꯦ ꯍꯥꯏꯕꯤꯒꯦꯅꯦ ꯅꯨꯄꯥꯒꯤ ꯋꯥꯗꯤ ꯍꯥꯏꯒꯅꯨ ꯁꯦꯝꯕꯤꯒꯦꯅꯦ ꯅꯃꯨ ꯏꯆꯧꯆꯧ ꯂꯩꯔꯤꯅꯦ ꯁꯕꯤꯒꯤꯅꯦ ꯀꯩꯗꯧꯅꯦ ꯑꯦ
ꯅꯪ ꯁꯦꯝꯔꯗꯤ ꯑꯍꯟ ꯑꯣꯏꯔꯝꯃꯨꯅꯤ
ꯑꯍꯟꯅ ꯄꯠꯇꯔ‌ꯣ ꯅ ꯅꯪ ꯑꯉꯥꯡ ꯄꯥꯝꯕ꯭ꯔꯣ ꯘꯔꯤ ꯘꯔꯤ ꯇꯛꯄ ꯑꯉꯥꯡ ꯄꯥꯝꯕ꯭ꯔꯅ‌ꯦ ꯅꯪ ꯍꯠ
ꯅꯠꯇꯦ ꯑꯍꯟ ꯍꯥꯏꯕꯗꯤ
ꯍꯣꯏꯌꯦ ꯑꯍꯟ